ꯑꯗꯣ
ꯇꯥꯕ꯭ꯔꯣ
ꯍꯜꯂꯣ
ꯇꯥꯕ꯭ꯔꯣ
ꯀ ꯑꯠꯇ ꯀꯩꯗꯗꯧꯔꯤꯅꯣ
ꯐꯥꯝꯃꯤꯌꯦ ꯅꯪꯗꯤ
ꯑꯩꯐꯝꯐꯝꯗ ꯂꯩꯔꯤꯌꯦ
ꯊꯦꯡꯍꯦ ꯑꯣꯄꯥꯄ ꯌꯥꯔꯦ
ꯊꯅꯣ
ꯎꯝ
ꯑꯩꯒꯤ
ꯍꯣꯏ
ꯅꯨꯡꯁꯤꯠ ꯑꯣꯏꯔꯝꯅꯤ
ꯥꯏ ꯍꯣꯏ ꯅꯪ ꯄꯤꯂꯛꯑꯣ ꯑꯩꯅ ꯇꯨꯝꯃ ꯀꯥꯟꯗ ꯄꯤꯂꯛꯑꯣꯗꯣ ꯇꯧꯔꯣ ꯍꯜꯂꯣ